ꯇꯄ ꯇꯕ ꯀꯗꯧꯔꯒꯦ ꯀꯩꯗꯧꯔꯤꯒꯦ
ꯀꯩꯗꯧꯔꯤꯕ꯭ꯔꯣ
ꯇꯥꯔꯕꯣ
ꯇꯥꯏꯌꯦ ꯑꯥꯎ ꯇꯥꯏꯌꯦ
ꯀꯩꯁꯨ ꯇꯧꯗꯦꯗ ꯀꯩꯁꯨ ꯇꯧꯗꯦ
ꯅꯨꯡꯉꯥꯏꯔꯤꯕꯣ ꯅꯪꯕꯣ
ꯅꯨꯡꯉꯥꯏꯔꯤ ꯁꯨꯝ ꯂꯩꯔꯤꯗ
ꯑꯩꯁꯨ ꯁꯨꯝ ꯁꯨꯝ ꯂꯩꯔꯤ
ꯑꯦ ꯐꯥꯁꯇ ꯍꯕꯣ
ꯑꯧ ꯍꯧꯖꯤꯛ ꯈꯛꯇ ꯇꯧꯕꯗ ꯂꯣꯏꯔꯗꯅ ꯍꯥꯏꯔꯤꯦ
ꯑꯣ
ꯈꯪꯗꯦ
ꯑꯩꯁꯨ ꯇꯧꯗ꯭ꯔꯤꯗ
ꯎꯝ
ꯀ ꯇꯧ ꯇꯧ ꯕꯣꯜ ꯌꯦ ꯇꯣꯁꯦ
ꯌꯦꯡꯗꯦ
ꯑ
ꯃꯤ ꯃꯟꯗꯅ ꯇ
ꯑ ꯑꯩꯁꯦ ꯕ꯭ꯔꯥꯖꯤꯜ ꯂꯩꯍꯧꯔꯦ ꯅꯣꯔꯋꯦ ꯌꯦꯅ ꯊꯋꯥꯏꯔꯦ
ꯅꯨꯡꯉꯥꯏꯇꯦ ꯂꯩꯃꯔꯗ
ꯏꯪ꯭ꯂꯦꯟ ꯌꯥ ꯀꯩꯅꯣꯗꯨꯁꯨ ꯏꯪꯂꯦꯟ ꯏꯪꯂꯦꯟꯗ ꯊꯣꯏꯔꯛꯑꯅꯤꯗ
ꯎꯝ
ꯏ ꯊ꯭ꯔꯤ ꯇꯨ ꯊ꯭ꯔꯤ ꯇꯨ
ꯅꯪꯗꯤ ꯀꯔꯝꯕ ꯁꯞꯄꯣꯔꯠ ꯇꯧꯔꯤꯅꯣ
ꯑꯔꯖꯦꯟꯇꯤꯅꯥꯗ ꯁꯨꯝ ꯇꯧꯔꯦ ꯀꯩꯗꯧꯔꯨꯗꯣꯏꯅꯣ
ꯑ ꯍꯥꯏꯥꯏꯗ
ꯅꯪꯗꯤ ꯀꯃꯥꯏꯅ ꯇꯧꯋꯒꯦ ꯅꯪꯗꯤ ꯀꯔꯝꯕꯅ ꯇꯧꯔꯤꯒꯦ
ꯑꯩꯗꯤ ꯈꯪꯗꯦꯅ ꯑꯗꯨꯝ ꯄꯪꯉꯦ ꯌꯦꯡꯕꯒ ꯔꯣꯅꯥꯜꯗꯣ ꯑꯣꯏꯅ ꯈꯔ ꯄꯥꯝꯃꯤ ꯍꯧꯖꯤꯛ
ꯍꯄꯦ ꯃꯈ ꯃꯈꯅꯤ ꯅꯠꯇ
ꯎꯝ ꯅ ꯃꯥꯥꯛ ꯈꯣꯏꯗꯤ ꯂꯥꯛꯕ ꯆꯥꯕ꯭ꯔꯣ
ꯑꯗꯣ ꯔꯥꯏꯇꯥꯏ
ꯅꯣꯏꯃ ꯑꯩꯈꯣꯏꯗꯤ ꯂꯩꯕ꯭ꯔꯣ
ꯏ
ꯎꯝ ꯍ
ꯀꯩꯀꯩ ꯍꯣꯠꯅꯔꯤꯒꯦ ꯇꯧꯔꯤꯁꯤꯕꯣ ꯍꯧꯖꯤꯛꯀꯥꯟꯁꯤꯕꯣ
ꯆꯃꯗꯗꯦꯗ ꯑꯗꯨꯝ ꯅꯣꯔꯃꯦꯜ ꯂꯥꯏꯐꯇꯅ
ꯑꯣ ꯁ꯭ꯋꯥꯏꯗ ꯆꯤꯡꯗ ꯂꯩꯕ꯭ꯔꯣ ꯇꯝꯄꯥꯛꯇ ꯂꯩꯕ꯭ꯔꯣ ꯎꯝ
ꯆꯤꯡꯗ ꯂꯩꯌꯦꯦ ꯆꯤꯡꯗ ꯂꯩꯌꯦꯦ
ꯁꯤꯡꯖꯨ ꯀꯩꯀꯩ ꯍꯟꯖꯥꯡ ꯍꯥꯎꯏꯒꯦ ꯍꯥꯎꯕ
ꯈꯪꯗꯦꯗ ꯑꯗꯨꯝ ꯑꯄꯥꯡ ꯑꯄꯪꯕꯗꯣ ꯃꯅꯥ ꯃꯁꯤꯡꯕ
ꯍꯣꯏ ꯑꯗꯨꯕꯨꯗꯤ ꯃꯅꯥꯛꯊꯛꯁꯤꯡꯦꯡꯅꯕꯨꯗꯤ ꯍꯥꯎꯔꯕꯅꯤꯅ ꯀꯥꯔꯦꯟꯅꯤꯅꯀꯣ ꯁꯥꯔꯕꯅꯤꯅ ꯁꯥꯁꯦ ꯆꯥꯅꯤꯡꯗ꯭ꯔꯦꯕ
ꯑꯩꯗꯤ ꯆꯅꯤꯡꯅꯤꯡꯉ
ꯎꯝ ꯆ ꯆꯩ ꯆꯔꯁꯇ ꯂꯨꯍꯣꯡꯃꯨꯛ ꯀꯥꯟꯗ ꯂꯨꯄꯥ ꯀꯌꯥꯃꯨꯛ ꯆꯪꯉꯦ
ꯂꯨꯍꯣꯡꯕ ꯍꯥꯟꯅ
ꯎꯝ
ꯎꯝ ꯂꯨꯍꯣꯡꯕꯁꯦ ꯑꯩꯈꯣꯏꯗꯤ ꯅꯣꯏ ꯑꯗꯨꯃꯥꯏꯅ ꯇꯧꯗꯦ ꯑ ꯍꯥꯏꯗꯤ ꯄꯩꯁꯥꯗꯣ ꯌꯥꯝ ꯆꯪꯗ꯭ꯔꯁꯨ ꯌꯥꯏꯌꯦꯦ ꯑꯗꯨꯝ ꯃꯆꯥ ꯑꯣꯏꯅ ꯂꯨꯍꯣꯡꯉꯁꯨ ꯌꯥꯏꯑ ꯐꯦꯂꯤꯒ ꯐꯦꯂꯤ ꯑꯃꯒ ꯐꯦꯃꯤꯂꯤ ꯑꯃ ꯃꯥꯒꯒ ꯑꯗꯨꯝ ꯇꯧꯔꯁꯨ ꯌꯥꯏ ꯃꯆꯥ ꯌꯥꯝ ꯆꯪꯕ ꯊꯕꯛ ꯃꯈꯜ ꯑꯅꯤꯅꯦ ꯄꯩꯁꯥ ꯂꯩꯇ꯭ꯔꯒꯅ ꯌꯥꯝ ꯆꯪꯗꯕ ꯃꯤ ꯌꯥꯝ ꯀꯧꯗ꯭ꯔꯕ ꯄꯩꯁꯥ ꯌꯥꯝ ꯆꯪꯗꯕꯤ ꯇꯧꯔꯗꯤ ꯄꯩꯁꯥ ꯌꯥꯝ ꯆꯪꯕꯩ ꯇꯧꯔꯗꯤ ꯃꯤ ꯃꯌꯥꯝ ꯀꯧꯔꯅꯤ ꯑꯗꯨꯒ ꯗꯦꯀꯣꯔꯦꯁꯟ ꯀꯩꯀꯥ ꯆꯂꯣ ꯁꯦꯝꯃꯅꯦ ꯑꯩꯈꯣꯏꯒꯤ ꯑꯄꯥꯝꯕꯅꯤ
ꯑꯅꯦꯗꯨꯁꯨ
ꯅꯣꯏꯒꯤꯗꯤ ꯑꯁ ꯄꯩꯁꯥ ꯌꯥꯝ ꯆꯪꯉꯦ
ꯑꯥꯎ ꯁꯥꯏꯅꯤ ꯃꯈꯜ ꯃꯈꯜꯅꯤ ꯇꯧꯔꯤꯁꯤ ꯅꯠꯇ꯭ꯔꯥ
ꯎꯝ ꯍ ꯂꯨꯍꯣꯡꯉꯕꯣ ꯅꯪꯕꯣ
ꯍ ꯀꯗ
ꯀꯝ ꯀꯥꯟ ꯍꯣꯡꯗꯣꯏꯅꯣ
ꯈꯥꯒꯦꯔ
ꯊꯤ ꯐꯥꯎ ꯊꯗ꯭ꯔꯤꯕꯣ ꯏꯕ ꯐꯪꯗ꯭ꯔꯦ ꯋꯥꯕ
ꯎꯝꯗꯦ ꯍꯣꯡꯗꯦ
ꯍꯗꯔꯤ
ꯎꯨꯝ ꯍꯨꯝꯨꯝ ꯒ꯭ꯔꯦꯖꯟ ꯂꯣꯏ ꯆꯜꯂꯦ
ꯑꯣ ꯐꯩ ꯑꯗꯨꯅ
ꯑꯥ ꯃꯈꯥ ꯇꯥ ꯃꯈꯥ ꯇ ꯀꯗꯣ
ꯎꯝ ꯑꯗꯨꯝ ꯊꯣꯛꯇꯣꯄ ꯂꯥꯛꯀꯅꯤ
ꯌꯨꯝꯗ ꯑꯗꯨꯝ ꯂꯩꯔꯕꯣ ꯍꯟꯗꯛ ꯃꯔꯛꯁꯦ
ꯍꯟꯗꯛꯇꯤ ꯈꯔ ꯂꯩꯌꯦ ꯌꯨꯝꯗ
ꯎꯝ
ꯁꯥ ꯑꯍꯥꯎꯕ ꯑꯝꯇ ꯍꯥꯏꯔꯛꯎꯗꯅ ꯀꯩꯀꯩꯅ ꯍꯥꯎꯒꯦ ꯍꯧꯖꯤꯛꯀꯥꯟꯁꯤꯕꯣ
ꯀꯥꯡꯁ ꯀꯥꯡꯁꯣꯏ ꯔꯣ
ꯅꯠꯇꯦ ꯁꯥ ꯁꯥ
ꯁꯥꯂꯣ
ꯎꯝ ꯁꯥ
ꯑꯩꯗꯤ ꯉꯅꯨ ꯄꯥꯝꯃꯦ
ꯑꯣ
ꯉꯥꯅꯨ ꯑꯣꯏꯅ ꯆꯥꯅꯤꯡꯉꯦ ꯑꯗꯨꯒ ꯃꯩꯇꯩꯌꯦꯟꯗꯣ
ꯎꯝ
ꯃꯩꯇꯩ ꯌꯦꯟꯗꯨꯁꯨ ꯌꯥꯝ ꯍꯥꯎꯋꯦ ꯐꯖꯅ ꯊꯣꯡꯕꯗꯣ ꯃꯍꯤꯗꯣ ꯅꯞ ꯅꯞ ꯂꯥꯎꯔꯒ ꯑꯥꯂꯨ ꯊꯝꯃꯒ ꯊꯣꯡꯕꯗꯣ ꯑꯂꯨ ꯌꯥꯝ ꯕꯤꯗ
ꯎ ꯍꯣꯏ ꯑꯩꯗꯤ ꯉꯥꯅꯨꯗꯤ ꯆꯥꯗꯦꯕꯀꯣ ꯑꯩꯅ ꯑꯃꯨꯛ ꯑꯗꯣ ꯁꯟ ꯁꯟꯁꯦ ꯆꯥꯗꯕꯨꯗꯤ ꯀꯨꯏꯔꯕ ꯁꯟꯁꯦ ꯑꯃꯨꯛꯇꯪ ꯆꯥꯒꯦꯅ ꯈ ꯁꯟꯁꯦ ꯆꯥꯗꯕ ꯀꯨꯏꯔꯦ
ꯐꯟꯁꯨ ꯄꯥꯥꯡꯒꯟꯗ ꯊꯣꯡꯕꯗꯣ ꯍꯥꯎꯋꯦ
ꯎꯝ ꯐꯖꯅ ꯊꯣꯡꯉꯗꯤꯀꯣ ꯃꯥꯏ ꯁꯪꯒꯣꯝ ꯃꯅꯝ ꯅꯝꯗ꯭ꯔꯗꯤ ꯍꯥꯎꯕꯅꯦꯕ ꯍꯩ ꯇꯔꯗꯤ ꯁꯪꯒꯣꯝ ꯃꯅꯝ ꯍꯦꯛꯇ ꯅꯝꯃꯦꯕ
ꯎꯝ
ꯑꯗꯒꯤ ꯍꯥꯃꯦꯡꯗꯤ ꯑꯁ ꯁꯪꯒꯣꯝ ꯃꯅꯝꯅ ꯑꯩꯒꯤ ꯍꯩꯅꯗꯕꯅ ꯁꯪꯒꯣꯝ ꯃꯅꯝ ꯌꯥꯝꯕ ꯅꯝꯕꯁꯦ ꯍꯥꯏꯅꯗꯦ ꯑꯗꯒꯤ ꯄꯣꯛꯅ ꯀꯦꯞꯁꯨꯜꯗꯣ
ꯎꯝ
ꯑꯗꯨ ꯃꯅꯨꯡ ꯁꯥ ꯈꯔ ꯆꯥꯕ ꯑꯣꯏꯇꯥꯥꯔꯗꯤ ꯈꯤꯇꯪ ꯐꯩꯕ ꯑꯁ ꯀꯦꯞꯁꯨꯜ ꯆꯥꯕꯁꯦ ꯌꯥꯗꯕ ꯑꯩꯉꯣꯟꯗ
ꯌꯥꯗꯕ ꯍꯥꯏꯗꯤ ꯆꯥꯅꯤꯡꯗ꯭ꯔꯤꯔꯣ ꯅꯠꯇ꯭ꯔꯅ ꯅꯁꯥꯗ ꯌꯥꯗꯤꯔꯣ
ꯢꯁꯥꯗ ꯌꯥꯗ ꯄꯛꯅꯗꯕ ꯍꯥꯏ ꯇꯔꯦ
ꯎꯝ
ꯑꯗꯨꯒꯤ ꯇꯧ ꯑꯣꯀꯦ ꯑꯗꯣ ꯃꯅꯨꯡꯅꯨꯡꯁꯥꯗꯤ ꯑꯃꯨꯛ ꯃꯅꯨꯡꯅꯨꯡꯁꯥ ꯃꯇꯨꯡꯗꯣ
ꯎꯝ
ꯑꯗꯨ ꯆꯥꯕꯗꯤ ꯀꯩꯅꯣ ꯇꯧꯕꯃꯥꯒꯤ ꯀꯦꯞꯁꯨꯜꯗ ꯌꯥꯝ ꯀꯩꯅꯣ ꯇꯧꯕ ꯍꯥꯏꯇꯥꯔꯦ ꯑꯩꯉꯣꯟꯗ
ꯃꯅꯨꯡꯁꯥꯗꯤ ꯌꯥꯝ ꯍꯥꯎꯕꯅꯦ
ꯑꯥ ꯅꯨꯡꯁꯥ ꯑꯗꯨꯝ ꯍꯥꯎꯏ ꯃꯤꯛꯆꯔ ꯆꯥꯕ ꯑꯗꯨꯝ ꯍꯥꯎꯏꯀꯣ ꯃꯤꯛꯆꯔꯒ ꯌꯦꯟ ꯌꯦꯟ ꯑꯣꯛ ꯃꯤꯛꯆꯔ ꯑꯗꯨ ꯃꯅꯨꯡꯁꯥ ꯃꯤꯛꯆꯔꯗꯣ
ꯎꯝ
ꯑꯗꯨꯝꯆꯕ ꯍꯥꯥꯎꯋ ꯃꯣ
ꯃꯅꯨꯡꯁꯥꯁꯨ ꯍꯥꯎꯋꯦ ꯉꯥꯅꯨꯁꯨ ꯍꯥꯎꯋꯦ ꯑꯩꯁꯦ ꯃꯩ ꯇꯩ ꯌꯦꯟꯗꯨꯁꯨ ꯍꯧꯑꯦ
ꯃꯩꯇꯩ ꯌꯦꯟꯁꯨ ꯍꯥꯎꯑꯀ ꯆꯤꯛꯄꯕꯨꯗꯤ ꯈꯔ ꯉꯝꯗꯕꯩ ꯋꯥ ꯅꯠꯇ꯭ꯔꯥ
ꯎꯝ
ꯥꯏꯕ ꯃꯈ ꯀꯣꯡꯒꯗꯤ ꯈ ꯃꯈꯣꯡꯒ ꯆꯤꯛꯄ ꯈ ꯈ ꯈ ꯂꯥꯎꯕꯖꯥꯠꯅꯤ ꯃꯈꯣꯡ ꯑꯁꯤ
ꯑꯩꯗꯤ ꯑꯗꯨꯒꯨꯝꯕꯗꯨꯗꯤ ꯆꯥꯗ
ꯃꯇꯨꯡꯣ ꯈꯛꯇꯅꯦ ꯅꯠꯇ꯭ꯔꯥ
ꯎꯝ
ꯑꯣ ꯁꯔꯨ ꯆꯤꯛꯄꯁꯦꯕꯨ ꯅꯨꯡꯉꯥꯏꯕꯅꯦ ꯑꯗꯣ ꯉꯝꯗꯕ ꯍꯥꯏꯇꯥꯔꯦ ꯃꯣꯏ ꯀꯩꯅꯣꯒꯨꯝꯕꯁꯦ ꯃꯇꯩ ꯌꯦꯟ ꯇꯥꯟ ꯃꯅꯤ
ꯃꯍꯥꯎꯗꯤ ꯂꯩ ꯍꯥꯏ ꯁ ꯎꯆꯦꯛꯛ ꯀꯁꯦ
ꯎꯝ ꯑꯩ ꯀꯩꯅꯣꯝꯃꯛ ꯀꯔꯤ ꯀꯔꯤ ꯑꯩꯈꯣꯏꯒꯤ ꯆꯤꯡꯒꯤ ꯗꯣ ꯃꯆꯥꯗꯣ ꯆꯥꯅꯤꯡꯉꯤ ꯁꯁꯨ ꯍꯥꯎ
ꯃꯇꯥꯡ ꯃꯇꯝ ꯐꯥꯔꯗꯤ ꯄꯤꯔꯛ
ꯎꯝ ꯅꯣꯏ ꯑꯗꯨꯗꯥꯏꯗ ꯌꯥꯝ ꯂꯩꯕ꯭ꯔꯣ
ꯑꯩꯈꯣꯏꯁꯨ ꯂꯣꯏꯌꯦ
ꯑꯁ ꯑꯩꯁꯨ ꯂꯣꯏꯅꯤꯡꯉꯦ
ꯑꯩꯈꯣꯏꯗꯤ ꯀꯩꯅꯣꯅꯤꯅ ꯂꯣꯏꯔꯗꯤ ꯗꯤ ꯑꯅꯤ ꯂꯣꯏꯒꯗꯕ ꯅꯨꯄꯤ ꯑꯃꯅꯦ ꯅꯨꯄꯥ ꯑꯃꯅꯦ ꯑꯗꯨꯗꯤ ꯃꯆꯥꯄꯣꯠꯅꯦ ꯑꯩꯈꯣꯏꯗꯤꯅꯦ ꯑꯗꯨꯃꯥꯏꯅ ꯇꯧꯋꯦ ꯅꯣꯏ ꯑꯗꯨꯃꯥꯏꯅ ꯎꯝ ꯎꯝ ꯑ ꯌꯦꯟꯒꯤ ꯃꯌꯨꯝ ꯁꯦꯝꯃꯒ ꯊꯝꯕꯗꯣ ꯑꯗꯨ ꯇꯧꯗꯦ ꯑꯩꯈꯣꯏꯒꯤꯗꯤ ꯑꯩꯈꯣꯏꯒꯤꯗꯤ ꯑꯗꯨꯝ ꯃꯊꯟꯇ ꯊꯥꯗꯣꯛꯑꯅꯤ ꯑꯗꯨꯝ ꯂꯝꯍꯥꯡꯗ ꯑꯗꯨꯒ ꯌꯨꯝꯗ ꯃꯥꯒꯤ ꯌꯨꯝ ꯈꯪꯗꯣꯏꯅꯦ ꯅꯨꯡꯇꯤꯒꯤ ꯆꯥꯛ ꯄꯤꯖꯕꯅꯤꯅ ꯈꯔꯇꯗꯤ ꯃꯥꯡꯕꯁꯨ ꯌꯥꯎꯋꯦꯕ ꯍꯥꯏꯗꯤ ꯏꯊꯟꯇ ꯁꯤꯕ ꯆꯠꯈꯤꯕ꯭ꯔꯥ ꯗꯤꯌꯥ
ꯃꯔꯨꯝ ꯀꯣꯛꯑꯕ
ꯀꯥꯏꯕ
ꯃꯔꯨꯝ ꯀꯣꯛꯑꯕꯕ
ꯒꯤꯇꯑ꯭ꯔꯦ ꯅꯪ
ꯏꯔ ꯏꯔꯨꯝ ꯀꯣꯕꯕ ꯃꯥ ꯀꯩꯅꯗ ꯑꯗꯨ ꯆꯤꯡ ꯆꯤꯡꯒꯤ ꯍꯥꯏꯂꯣ ꯎꯝ
ꯑ ꯑꯧ ꯌꯦꯔꯨꯝ ꯊꯣꯛꯑꯦ
ꯎꯝ ꯑꯗꯨꯗꯤ ꯃꯆꯥ ꯀꯣꯜꯍꯟꯕ ꯌꯥꯏ ꯃꯆꯥ ꯂꯧꯕ ꯌꯥꯔꯅꯤꯅꯦ
ꯃꯩꯇꯩꯂꯣꯟꯗꯣ ꯑꯀꯨꯞ ꯑꯀꯨꯞꯄꯗꯣ ꯈꯪꯅꯤꯦꯀꯣ ꯑꯩ
ꯍꯣꯏ ꯑꯗꯨꯗꯤ ꯀꯩꯅꯣ ꯌꯦꯨꯝ ꯌꯦꯔꯨꯝ ꯀꯣꯛ ꯀꯩꯅꯣꯗꯔꯗꯤ ꯃꯆꯥꯗꯣ ꯂꯧꯕ ꯌꯥꯔꯅꯤ
ꯑꯥ ꯃꯆꯥ ꯅꯠꯇꯕ ꯃꯆꯥ ꯑꯣꯏꯔꯗꯤ ꯁꯤꯒꯅꯦꯕ ꯈꯤꯇꯪ ꯆꯥꯎꯕ ꯑꯗꯨ ꯂꯣꯏꯒꯗꯕꯅꯦ
ꯎꯝ ꯏꯄꯤꯛꯀ ꯄꯤꯛꯑꯒ ꯌꯥꯡꯕꯅꯦ ꯍꯥꯏꯕ ꯃꯣꯏꯁꯦ ꯌꯥꯝ ꯊꯨꯕꯅꯦꯕ ꯃꯤꯆꯨꯔ ꯄꯄꯤ ꯑꯍ ꯄꯥꯏ
ꯀꯩꯅ ꯕꯤꯄꯤꯒ ꯂꯣꯏꯣꯏꯔꯀꯥꯟꯗ ꯎꯝ ꯎꯝꯗꯤ ꯕꯤ ꯄꯤꯒꯨꯝꯕ ꯂꯣ ꯑꯣꯏꯔꯀꯥꯟꯗ ꯍꯥꯏꯗꯤ